ꯇꯥꯕ꯭ꯔꯥ ꯇꯥꯔꯕꯣ
ꯎꯝ ꯆꯥꯔꯦ ꯅꯪꯗꯦ
ꯇꯥꯔꯕꯣ ꯍꯥꯏꯕꯅꯦ
ꯑꯣꯐ
ꯇꯥꯔꯦ ꯇꯥꯔꯦ
ꯎꯝ
ꯃꯤ ꯎꯁꯤꯠꯇꯕꯨꯗꯨꯕꯣ
ꯅꯠꯇꯦ ꯑꯩꯗꯤ ꯆꯥꯔꯕ ꯑꯣꯏꯅ ꯇꯥꯕ
ꯑꯥ
ꯀꯣꯗꯔꯤ ꯇꯧꯔꯄ
ꯎꯝ ꯅꯪꯗꯤ ꯀ꯭ꯔꯤ ꯃꯊꯦꯜ ꯆꯥꯕ꯭ꯔꯣ ꯉꯥꯁꯤꯗ
ꯅꯪꯗꯤ
ꯁꯟ ꯁꯟꯁꯥ
ꯁꯦꯟꯁꯥ ꯆꯥꯕ꯭ꯔꯥ ꯁꯟꯁꯥ ꯃꯅꯝ ꯅꯝꯃ ꯌꯦꯔꯨꯝ ꯆꯥꯔꯝꯕꯗꯣ
ꯍꯣꯏ ꯑꯁ ꯌꯦꯔꯨꯝ ꯉꯅꯨꯡꯁꯥꯏꯗ ꯑꯩꯁꯦ ꯑꯍꯥꯟꯕ ꯌꯦꯔꯨꯝ ꯉꯧꯕ ꯍꯧꯔꯕꯅꯦ ꯍꯥꯎ ꯍꯔꯥꯎꯔꯣꯅ
ꯑꯦ
ꯆ ꯀꯤꯆꯟꯗ ꯆ ꯑꯣꯏ ꯇꯥꯗꯤ ꯇꯥꯏ
ꯁꯤ ꯑꯉꯥꯡꯁꯤꯡꯁꯦ ꯃꯣꯏ ꯌꯥꯝ ꯂꯥꯡꯕꯅꯦ
ꯑꯥ
ꯀꯔꯤ ꯇꯧꯕ꯭ꯔꯥ ꯉꯁꯥꯏꯗꯒꯤꯗꯤ ꯌꯥꯗꯦꯕ ꯍꯧꯖꯤꯛꯅ ꯌꯥꯔꯦꯅꯨꯀꯣ
ꯑꯣ ꯑꯗꯨꯗ ꯑ ꯌꯥꯔꯦ ꯌꯥꯔꯦ ꯐꯔ
ꯍꯥꯏꯌꯣ
ꯉꯁꯥꯏꯒꯤ ꯅꯪ ꯑꯩꯕꯨ ꯀꯩꯅꯣ ꯇꯧꯔꯛꯄꯗ ꯑꯗꯨꯒꯤ ꯀꯩꯅꯣ ꯑꯗꯨꯅꯤꯗ ꯑꯗꯨ ꯍꯥꯏꯒꯗꯅꯤ ꯍꯥꯏ ꯎꯝꯁꯥꯗꯗ ꯑꯗꯣ ꯅꯪ ꯀꯩꯅꯣꯗ ꯑꯗꯨꯝ ꯗꯪ ꯗꯪ ꯉꯥꯡꯒꯗꯧꯕꯅꯤꯅꯦ
ꯎꯝ ꯑꯩ ꯑꯗꯨ ꯍꯥꯏꯔꯒ ꯑꯗꯨꯝ ꯂꯣꯛ ꯊꯝꯃꯤꯅ ꯑꯩ ꯃꯤꯒ ꯃꯥꯟꯅꯕ ꯗꯜ
ꯎꯝ
ꯑꯣ ꯃꯣꯏꯅ ꯑꯗꯨꯝꯃꯛ ꯆꯥꯎꯈꯠꯇꯔꯒ ꯑꯩ ꯃꯣꯏꯒꯤ ꯂꯦꯚꯦꯜꯗ ꯀꯨꯝꯊꯒꯗꯕ ꯅꯠꯇꯦ
ꯎꯝ
ꯑꯗꯣ ꯑꯩꯈꯣꯏꯒꯤ ꯀꯩꯅꯣꯗꯤ ꯍꯥꯏꯕ ꯃꯥꯜꯂꯦ ꯑꯩꯈꯣꯏꯒꯤ ꯗꯤꯖꯤꯗꯨꯅ ꯎꯝ
ꯍꯣꯏ ꯍꯣꯏ ꯃꯥ ꯍꯣꯏ ꯃꯥ ꯍꯥꯏꯗꯤ ꯍꯥꯏꯕꯅꯦ ꯑꯩ ꯑꯩ ꯃꯔꯨꯞ ꯅꯨꯄꯥꯕꯨ
ꯎꯝ
ꯑꯗꯨꯒꯤ ꯃꯥꯅ ꯍꯥꯏꯈ꯭ꯔ ꯃꯥꯜꯂꯦ ꯑꯃ
ꯅꯪꯒꯤ ꯃꯔꯨꯞ ꯅꯨꯄꯥ ꯀꯅꯥ
ꯑꯩ ꯃꯣꯔꯣꯛ ꯅꯨꯄꯥ ꯑꯃꯕꯨ ꯍꯥꯏꯕ
ꯄꯥꯎꯗꯤ ꯂꯣꯏ ꯌꯧꯒꯅꯤꯅꯦ ꯀꯔꯤꯔꯣ
ꯑꯗꯨ ꯑꯦ ꯑꯩꯗꯤ ꯀꯩꯅꯣ ꯇꯧꯕꯋꯅꯤꯗ ꯃꯥꯅ ꯃꯥꯗ ꯍꯦꯟꯅ ꯇꯤꯟꯅꯕꯅꯦꯅ
ꯑ
ꯑꯗꯨ ꯈꯔ ꯍꯥꯏꯕꯤꯌꯣ ꯍꯥꯏꯅ ꯍꯥꯏꯕꯤꯌꯣꯅꯤ
ꯎꯝ
ꯑꯦ ꯀꯩꯅꯣꯒꯨꯝꯗꯤ ꯑꯁꯤꯅꯦ ꯑꯁꯤ ꯁꯨꯃꯥꯏꯅ ꯇꯧꯋꯦ ꯁꯨꯃꯥꯏꯅ ꯇꯧꯋꯦ ꯍꯥꯏꯕꯗꯤ ꯍꯥꯏꯗꯣꯏꯏꯗ ꯑꯗꯕꯨ ꯑꯗꯨꯝ ꯖꯨꯒꯣꯠ ꯆꯥꯗꯕ ꯃꯤ ꯂꯩ ꯃꯥꯜꯂꯦ ꯍꯥꯏꯅ ꯍꯥꯏꯕꯤꯔꯝꯅꯤ ꯑꯗꯨ
ꯈꯪꯗꯦꯅꯦ ꯀꯩꯅꯣ ꯇꯧꯔꯒ ꯑꯗꯨꯃꯥꯏꯅ ꯒꯥꯔꯤ ꯉꯥꯡꯕ꯭ꯔꯥ ꯈꯪꯗꯦ ꯅꯨꯄꯤ ꯑꯃꯕꯨ
ꯑꯗꯨꯗꯤ ꯀꯩꯅꯣꯅꯦ ꯅꯨꯄꯥ ꯊꯣꯛꯇꯕ ꯀꯩꯅꯣꯈꯣꯏꯅꯦ ꯑꯗ ꯊꯥꯏꯒꯠꯂꯝꯅꯤ ꯉꯁꯥꯏ ꯐꯖꯅ
ꯍ ꯑꯩ ꯀꯩꯅꯣ ꯎꯝ ꯕ꯭ꯂꯣꯛ ꯊꯝꯃꯁꯨ ꯍꯥꯏꯕꯅꯤꯀꯣ ꯗꯗꯤꯂꯤꯗꯨꯅ ꯑꯗꯨꯗꯣ ꯑꯩꯅ ꯊꯝꯈ꯭ꯔꯦ ꯍꯥꯏꯔꯒ ꯃꯥ ꯈꯔ ꯇꯤꯡ ꯉꯥꯡꯉꯝꯒꯅꯤ ꯑꯩꯅ
ꯑꯩꯅ ꯁꯌꯔ ꯇꯧꯕꯅꯤꯅ ꯑꯗꯨ ꯍꯧꯖꯤꯛ ꯐꯥꯎꯁꯨ ꯌꯥꯎꯍꯧꯕꯅꯦ ꯒꯔꯨꯞꯇ ꯑꯣ
ꯑꯗꯣ ꯑ ꯏꯕꯥꯅꯤꯒꯤ ꯇꯨꯝꯒꯅꯤ ꯇꯨꯝꯒꯅꯤ ꯇꯨꯝꯒꯅꯤ ꯍꯥꯏꯕꯁꯦ
ꯑꯣꯏꯔꯣꯏꯗꯧ ꯃꯥꯜꯂꯦ
ꯑꯣꯏꯔꯣꯏ ꯑꯣꯏꯔꯔꯣꯏ ꯉꯁꯤ ꯐꯖꯅ ꯀꯩꯅꯣ ꯋꯥꯔꯤ ꯁꯥꯒꯗꯕꯅꯦ
ꯎꯝ
ꯂꯣꯏꯁꯟꯗꯕ ꯌꯥꯗ꯭ꯔꯦ ꯑꯁ ꯑꯩꯒꯤ ꯈꯣꯡꯗꯣ ꯏꯁꯀꯤꯟ ꯊꯣꯛꯈ꯭ꯔꯦꯅꯦ
ꯀꯃꯥꯏꯅ
ꯁꯤꯒꯤ ꯀꯩꯅꯣ ꯎꯝ ꯑꯁ ꯎꯗ ꯎꯈꯣꯡ ꯁꯨꯃꯥꯏꯅ ꯊꯝꯕ ꯀꯥꯟꯗ ꯈꯦꯠꯈꯔꯦ
ꯑꯁ ꯑꯗꯨ ꯑꯗꯨ ꯍꯥꯏꯔꯒꯀꯣ ꯅꯍꯥꯟ ꯑꯩꯈꯣꯏꯒꯤ ꯁ꯭ꯀꯨꯜꯗ
ꯎꯝ
ꯎꯝ ꯑꯩꯈꯣꯏ ꯁ꯭ꯀꯨꯜꯗ ꯍꯧꯖꯤꯛ ꯑꯉꯥꯡ ꯑꯅꯤꯗꯨ ꯁꯅꯥꯔꯒ ꯑꯉꯥꯡ ꯑꯃꯗꯨꯅ ꯊꯣꯡꯗꯣ ꯂꯣꯜꯂꯛꯄ
ꯎꯝ
ꯀꯩꯅꯣ ꯅꯨꯄꯤ ꯃꯆꯥꯗꯨꯗꯤ ꯊꯣꯡꯒꯤ ꯀꯩꯅꯣꯗꯨꯗ ꯃꯈꯨꯟ ꯂꯩꯅ ꯑꯗꯨꯝ ꯀꯩꯅꯣ ꯇꯧꯔꯗꯤ ꯑꯥ ꯊꯣꯡꯒꯤ ꯃꯌꯥꯏꯗꯨꯗ ꯃꯈꯨꯟ ꯆꯠꯂꯦꯅꯀꯣ ꯍꯧꯖꯤꯛ ꯃꯥꯒꯤ ꯑꯥ ꯑꯗꯨꯗ ꯈꯨꯠꯇꯨ ꯊꯝꯕ ꯑꯁ ꯂꯣꯏꯔꯦ ꯂꯣꯏꯔꯦ ꯈꯨꯠꯇꯂꯝꯗꯥꯏꯅꯤꯀꯣ ꯃꯥꯒꯤꯗꯣ ꯎꯝ ꯑꯩꯅ ꯑ ꯑꯩꯅ ꯀꯩꯅꯣ ꯇꯧꯔꯒ
ꯌꯥꯝ ꯂꯥꯡꯏꯅꯦ
ꯑꯩꯈꯣꯏ ꯑꯉꯥꯡꯁꯤꯡꯁꯦ ꯎꯝ ꯌꯥꯏꯗ ꯌꯥꯏꯗ ꯃꯣꯏ ꯀꯩꯅꯣ ꯇꯧꯔꯝꯃꯤꯅꯤ ꯁꯨꯇꯤ ꯂꯩꯕ꯭ꯔꯣ
ꯑꯉꯥꯡ ꯌꯥꯝꯃꯦ ꯍꯥ
ꯁꯨꯇꯤ ꯂꯩꯕ꯭ꯔꯣ
ꯃꯣꯏ ꯑꯩꯈꯣꯏ ꯈꯨꯟꯗꯒꯤ ꯂꯥꯜ ꯂꯥꯛꯄꯅꯦ
ꯑꯣ ꯑꯣ ꯁꯤ ꯑꯉꯥꯡꯁꯤꯡ ꯂꯥꯛꯀꯅꯤ ꯍꯥꯏꯕꯗꯣ ꯑꯗꯨꯁꯤꯡꯅꯤ
ꯃꯣꯏ ꯇꯨꯝꯗ꯭ꯔꯤ ꯐꯥꯎꯗꯤ ꯈꯔꯛꯇꯤ ꯂꯥꯡꯒꯗꯧ ꯃꯥꯜꯂꯦ
ꯑꯆꯥꯥ ꯑꯗꯨ ꯅꯨꯡꯉꯥꯏꯔꯤ ꯃꯥꯜꯂꯦꯅꯦ ꯑꯗꯨꯝ ꯃꯣꯏꯁꯨ ꯅꯨꯉꯥꯏꯔꯤ ꯑꯥ
ꯑꯩꯗꯣ ꯕꯤꯠ ꯌꯥꯝ ꯌꯥꯎꯗ꯭ꯔꯕꯅꯦꯕ ꯑꯩ ꯉꯁꯤ ꯋꯥꯔꯤ ꯁꯥꯟꯅꯔꯔꯣꯏ ꯈꯜꯂꯒ ꯂꯩꯕꯅꯦ
ꯎꯝ ꯑꯗꯨꯒ ꯀꯔꯤꯕ ꯅꯃꯥꯡ ꯅꯃꯥꯟꯅꯕꯒꯣꯟꯗ
ꯑꯁ ꯑꯩꯗꯤ ꯕꯤꯠ ꯌꯥꯎꯗꯔꯦ ꯋꯥꯔꯤ ꯁꯥꯔꯔꯣꯏ ꯍꯥꯏꯔꯒ ꯅꯪꯒ ꯑꯃ
ꯍꯧꯖꯤꯛ ꯈꯛꯇ ꯑꯩꯅ ꯋꯥꯔꯤ ꯁꯥꯔꯝꯃꯦ ꯍꯥꯏꯕ ꯅꯨꯄꯥꯗꯨ ꯋꯥꯔꯤ ꯁꯥꯑꯣ ꯍꯥꯏꯌꯦ
ꯅꯕꯥꯅꯤ ꯈꯛꯇꯥ ꯑꯦ ꯑꯩꯅ ꯅꯪꯗꯤ ꯌꯥꯎꯔꯣꯏꯗ꯭ꯔꯣ ꯍꯥꯏꯔꯒ ꯑꯩꯗꯤ ꯌꯥꯎꯔꯣꯏꯗ ꯑꯦꯛꯖꯥꯝ ꯅꯛ ꯈ꯭ꯔꯩ ꯍꯥꯏ ꯏ ꯃꯆꯤꯟ ꯊꯤꯕꯗ
ꯍꯧꯖꯤꯛꯃꯛ ꯍꯧꯖꯤꯛꯃꯛꯀꯤꯕꯥꯅꯤ ꯀꯩꯅꯣꯗ ꯀꯣꯜ ꯇꯧꯔꯝꯅꯦ ꯅꯣꯔꯃꯥꯜꯗ ꯀꯣꯜ ꯇꯧꯔꯝꯅꯦꯕ
ꯎꯝ
ꯃꯥꯒꯤ ꯂꯥꯏꯔꯤꯛꯀꯤ ꯑꯦꯛꯖꯥꯝ ꯂꯩꯔ ꯀꯥꯏꯅ
ꯑꯦꯛꯖꯥꯝ ꯂꯥꯛꯄꯒꯤ ꯀ ꯃ ꯌꯥꯝ ꯊꯤꯕꯅꯦꯗꯣ
ꯍꯣꯏ ꯑꯦꯛꯖꯥꯝ ꯑꯦꯂꯚꯦꯟꯗ ꯂꯩꯗꯤ ꯂꯩꯕꯅꯦ ꯃꯥꯗ ꯂꯩꯕꯕꯨꯗꯤ ꯂꯩꯗꯤ ꯂꯩ ꯑꯩ ꯈꯪ
ꯁꯅꯠ
ꯁꯥꯟꯅꯗ꯭ꯔꯦꯗ ꯍꯦꯛ ꯅꯪꯒ ꯁꯥꯟꯅꯕ ꯍꯧꯕꯗꯒꯤ ꯃꯥꯒ ꯌꯥꯝ ꯇꯣꯏꯅ ꯁꯥꯟꯅꯗꯦ ꯃꯥꯁꯨ ꯑꯇꯣꯞꯄꯒ ꯁꯥꯟꯅꯔꯝꯒꯅꯤ ꯑꯩꯁꯨ ꯈꯪ ꯎꯝ ꯅꯣꯡ ꯇꯨꯕꯔꯣ ꯉꯁꯦ ꯑꯗꯣꯝꯗ
ꯍꯣꯏ ꯉꯁꯥꯏ ꯌꯥꯝ ꯆꯨꯔꯝꯕꯅꯦ ꯍꯧꯖꯤꯛ ꯑꯃꯨꯛ ꯂꯦꯞꯈ꯭ꯔꯦ
ꯎꯝ ꯑꯩꯈꯣꯏꯗꯤ ꯅꯨꯡꯁꯤꯗꯤ ꯑꯗꯨꯝ ꯆꯨꯔ ꯂꯩꯌꯦ ꯇꯞꯅ ꯇꯞꯅ
ꯎ
ꯇꯨꯝꯊꯣꯛꯀꯦ ꯍꯥꯏꯔꯁꯨ ꯇꯨꯝꯊꯣꯛꯄ ꯌꯥꯗꯕ ꯈꯪꯍꯪꯗꯦ ꯑꯁ ꯅꯨꯡꯊ ꯌꯥꯨꯝꯕ ꯌꯥꯗꯦꯗ ꯑꯩ ꯇꯨꯡꯒꯤ ꯇꯨꯡꯒꯤ ꯅꯨꯡꯊꯤꯟꯁꯨ ꯌꯦꯡꯉꯣ ꯑꯩꯨꯝꯦ ꯇꯨꯝꯕ ꯁꯨꯡꯐꯪ ꯐꯪꯗꯦ ꯆꯥꯁꯤꯗꯤ ꯑꯗꯨꯝ ꯐꯖꯅ ꯇꯨꯝꯃ ꯐꯪꯉꯔꯣꯏ
ꯕꯣꯜꯁꯨ ꯂꯩꯕꯅꯤꯅ
ꯇꯝꯒꯦ ꯇꯝꯒꯦꯕꯣꯒꯤꯦ ꯀꯩꯅꯣ ꯇꯁꯨ ꯑꯃꯨꯛ ꯑꯅꯤ ꯃꯈꯥꯏ ꯑꯗꯨꯃꯥꯏꯅ ꯂꯩꯌꯦꯅꯦ
ꯑꯗꯨꯅꯦ
ꯑꯅꯤ ꯃꯈꯥꯏꯒꯨꯝꯕꯗꯨꯗꯤ ꯌꯥꯝ ꯇꯨꯝꯕ ꯅꯨꯡꯉꯥꯏꯕ ꯃꯇꯝꯗꯨꯅꯦꯕ
ꯑꯗꯨꯅꯦ ꯅꯍꯥꯟꯁꯨ ꯐꯖꯅ ꯇꯨꯝꯨꯡꯗ ꯌꯦꯡꯒꯅꯤꯗ
ꯎꯝ ꯊꯥ ꯑꯃꯒꯤ ꯉꯠꯇꯔꯨꯀꯣ ꯑꯗꯨꯅ ꯕꯣꯜ ꯍꯦꯛ ꯂꯣꯏꯔꯒ ꯖꯤꯕ ꯌꯥꯜꯂꯒ ꯂꯣꯏꯔꯦ
ꯎꯝ ꯀꯩꯅꯣ ꯅꯍꯥꯟ ꯑꯩꯈꯣꯏ ꯈꯨꯟꯗ ꯅꯨꯄꯥ ꯑꯃ ꯑꯗꯨꯝ ꯀꯩꯅꯣ ꯊꯛꯀꯟꯕ ꯑꯗꯨ ꯗ꯭ꯔꯤꯞ ꯌꯥꯟꯕ ꯅꯣꯡꯃꯗꯤ ꯃꯃꯥꯅ ꯗ꯭ꯔꯤꯞ ꯌꯥꯜꯂꯁꯨ ꯌꯥꯗ꯭ꯔꯕ ꯃꯥꯥꯏꯁꯦ ꯈꯔ ꯍꯦꯟꯖꯤꯟꯈ꯭ꯔ ꯃꯥꯜꯂꯦꯗ ꯃꯥꯅꯛ ꯍꯧꯒꯂꯣ ꯅꯪꯗꯤ ꯆꯠꯂꯦ ꯑꯃꯨꯛꯀ ꯑꯃꯅꯤꯒꯨꯝꯕ ꯀꯩꯅꯣ ꯇꯧꯔꯣ ꯂꯥꯛꯑꯣ ꯑꯩꯅ ꯍꯥꯏ ꯃꯥꯜꯂꯦ ꯗ꯭ꯔꯤꯞ ꯌꯥꯜꯂꯦ ꯌꯥꯗ꯭ꯔꯕꯒꯤ ꯑꯗꯨ ꯃꯥꯁꯤ ꯈꯔ ꯐꯔꯛꯂꯒ ꯑꯩꯕꯨ ꯋꯥꯔꯤ ꯂꯤꯔꯛꯄ ꯑꯁ ꯑꯩꯅ ꯅꯣꯛꯄꯁꯦ ꯅꯣꯛꯄꯁꯦꯅꯦ
ꯑꯩꯈꯣꯏ ꯉꯥꯎꯗꯁ ꯕꯦꯔꯥ ꯑꯅꯤ
ꯂꯣꯏꯅ ꯀꯩꯅꯣ ꯇꯧꯔꯕꯣ ꯂꯣꯏꯅ ꯆꯥꯟꯅꯔꯕꯣ
ꯂꯣꯏꯅ ꯆꯥꯅꯔꯦꯗ ꯑꯩꯒꯤ ꯃꯈꯣꯟ ꯌꯥꯝ ꯇꯥꯏꯗ ꯎꯝ ꯇꯥꯗ꯭ꯔꯦ ꯇꯥꯗ꯭ꯔꯦ ꯇꯥꯗ꯭ꯔꯦ ꯑꯩ ꯃꯈꯣꯟ ꯌꯥꯝ ꯇꯥꯕꯗꯣ ꯑꯩꯉꯣꯟꯗ ꯌꯥꯝ ꯅꯨꯡꯉꯥꯏꯇꯦꯕ ꯑꯩ ꯍꯩꯅꯗꯦꯕ ꯏꯁꯥ ꯇꯝꯗꯤ ꯃꯈꯣꯟꯗꯣ ꯑꯁ ꯏꯁꯥ ꯏꯇꯣꯝꯇ ꯉꯥꯎꯋꯦꯕ ꯑꯩꯒꯤ ꯃꯈꯣꯟꯗꯣ
ꯑꯗꯨꯒꯤ ꯌꯥꯝ ꯇꯥꯕ ꯌꯥꯗꯦ ꯑꯩ ꯏꯊꯟꯗ ꯉꯥꯎꯕꯅꯤ
ꯎꯝ ꯑꯩꯗꯤ ꯈꯪꯉꯦ ꯀꯩꯅꯣ ꯏꯊꯟꯇ ꯏꯇꯥꯔꯗꯤ
ꯀꯔꯤ ꯈꯪꯒꯦꯔꯣ
ꯑ ꯅꯥꯀꯣꯡꯗ ꯊꯤꯟꯖꯤꯅꯤꯡꯉꯥꯏ ꯍꯥꯞꯄꯗꯨꯗꯤ ꯅꯪꯒꯤ ꯑꯃ ꯅꯤꯡꯉꯗꯨꯗꯤ ꯐꯥꯖꯅ ꯇꯥꯔꯦ ꯍꯟꯗꯛꯇꯤ
ꯑꯃꯨꯛ ꯇꯥꯔꯕꯣ ꯑꯁ ꯈꯪꯗ꯭ꯔꯦꯗ ꯀꯣꯛꯀ ꯉꯥꯎꯋꯤꯗ ꯌꯥꯝ ꯂꯥꯡꯕꯅꯤꯅꯀꯣ
ꯎꯝ ꯑ ꯌꯥꯏꯗ ꯌꯥꯏꯗ ꯑꯗꯨ ꯎꯝ ꯍꯣꯏ ꯈꯔ ꯍꯥꯏꯕ ꯇꯕꯥꯥꯏ ꯍꯦ ꯄꯨꯡ ꯑꯅꯤ ꯑꯍꯨꯝ ꯑꯗꯨꯋꯥꯏꯗ ꯑꯗꯨꯝ
ꯇꯨꯝꯕ ꯇꯥꯕꯅꯦ
ꯇꯥꯕꯅꯦ ꯉꯁꯤꯁꯨ ꯑꯃꯨꯛꯀ
ꯑꯗꯨꯝ ꯊꯦꯡꯅ ꯇꯨꯝꯃꯅꯤꯗ ꯉꯁꯤꯁꯨ ꯀꯔꯤ ꯎꯄꯥꯏ ꯂꯩꯕ꯭ꯔꯥ
ꯎꯝ ꯑꯗꯨꯝ ꯍꯥꯏꯕ ꯉꯝꯈ꯭ꯔꯦꯕ
ꯑꯗꯨꯅꯦ ꯉꯁꯤ ꯉꯁꯤ ꯁꯥꯟꯅꯗꯗꯤ ꯌꯥꯗ꯭ꯔꯅꯦ
ꯑꯩꯈꯣꯏ ꯀꯣꯂꯦꯖ ꯆꯠꯄ ꯆꯠꯇꯕꯁꯦ ꯑꯌꯨꯛꯇ ꯈꯪꯅꯦ ꯑꯩꯈꯣꯏꯁꯦ ꯑꯌꯨꯛ ꯑꯗꯨꯝ ꯍꯧꯒꯠꯇ꯭ꯔꯗꯤ ꯆꯠꯇ꯭ꯔꯦ ꯍꯥꯏꯕꯗꯨꯅꯦꯕ ꯑꯩꯈꯣꯏꯒꯤ ꯀꯩꯅꯣ ꯆꯠꯄ ꯃꯑꯣꯡꯁꯦ ꯑꯗꯨꯒꯤ ꯃꯑꯣꯡꯅꯦ ꯉꯁꯤꯒꯤꯁꯦ
ꯎꯝ
ꯈꯪꯗꯦꯅꯦ ꯁꯣꯝꯗꯤ ꯀꯩꯅꯣ ꯇꯧꯔꯒ ꯅꯣꯡ ꯆꯨꯔꯒ ꯑꯗꯨꯝ ꯈꯔ ꯅꯨꯡꯉꯥꯏꯅꯦ ꯑꯩ ꯍꯦꯟꯅ ꯏꯪꯪꯂꯛꯏꯅꯦ ꯑꯃꯨꯛꯀ
ꯑꯃꯨꯛ ꯏꯪꯂꯛꯑꯦ
ꯍꯣꯏ
ꯎꯝ
ꯍꯦ ꯀꯥꯟꯅꯥꯗꯦ ꯀꯩꯅꯣ ꯇꯧꯕ ꯅꯣꯡꯃ ꯀꯣꯏꯔꯣ ꯃꯣꯏ ꯀꯣꯏꯐꯝ ꯌꯥꯝꯌꯥꯝ ꯂꯩ ꯁꯤꯗꯗꯤ
ꯑꯁ ꯑꯩꯗ ꯏꯊꯅ ꯆꯠꯄ ꯍꯩꯔꯣꯌꯗ
ꯑꯦ ꯆꯔꯤ ꯍꯥꯏꯔꯣꯏꯔ
ꯆꯠꯇꯕꯅꯤꯅ ꯀꯃꯥꯏ ꯍꯩꯒꯦꯔꯣ
ꯎ ꯆꯠ ꯅꯤ ꯗꯔꯤ ꯍꯥꯏꯔꯣ
ꯍꯩꯇꯦ ꯆꯠꯇꯕꯒꯤ
ꯎꯝ ꯍꯟꯗꯛꯇꯤ ꯞ ꯆꯞ ꯆ ꯆꯞ ꯆꯥꯅ ꯃꯐꯝ ꯃꯐꯝꯗ ꯊꯤꯟꯕꯤꯔꯤꯕ
ꯑꯣ
ꯍꯗꯦ ꯄꯁꯇꯂꯦꯗ ꯃꯄꯥꯟ ꯂꯝꯗ ꯂꯥꯛꯄꯁꯨꯒ
ꯎꯝ ꯑꯦ ꯑꯗꯨꯕꯨ ꯑꯗꯨꯝ ꯀꯣꯏꯅꯤꯡꯉꯥꯏ ꯍꯥꯏꯕꯗ ꯃꯣꯏ ꯀꯅꯤ ꯀꯣꯏꯅꯤꯉꯖꯒꯥꯗ ꯑꯗꯨ ꯂꯩꯕꯀꯣ ꯑꯗꯨꯝ ꯀꯩꯅꯣ ꯇꯧꯕ ꯎꯝ
ꯀꯗꯥꯥꯏ ꯂꯩꯒꯦꯔꯣ
ꯈꯪꯗꯦ ꯃꯄꯥꯟꯗ ꯑꯗꯨꯗꯤ ꯃꯄꯥꯟꯗ
ꯂꯝꯕꯤ ꯃꯄꯥꯥꯟ ꯇꯨꯝꯕ ꯂꯩꯍꯟꯒꯦ ꯍꯥꯏꯕ꯭ꯔꯣ
ꯑ ꯂꯝꯕꯤꯗ ꯑꯗꯨꯝ ꯀꯩꯅꯣ ꯇꯧꯔꯒ
ꯎ ꯑꯝꯗ ꯄꯁꯥꯏ ꯂꯩꯐꯝ ꯂꯩ ꯐꯠꯇ꯭ꯔꯒ ꯀꯅꯥꯅ ꯄꯩꯁꯥ ꯇꯤꯡꯉ ꯇꯦꯜꯒꯨꯝꯕꯗ ꯂꯩꯒꯦꯔꯣ ꯎꯅꯣꯅꯣꯅꯣ ꯃꯃꯣ